ꯑꯁ
ꯇꯥꯕꯤꯕ꯭ꯔꯥ
ꯇꯥꯕꯤ ꯇꯧꯔ‌ꯦ
ꯌꯥꯝ ꯅꯨꯡꯉꯥꯏꯔꯦ ꯁꯣꯝꯅ ꯇꯥꯕꯤꯔꯝꯝꯕꯁ‌ꯦ
ꯌꯦꯁ ꯅꯥ‍ꯗꯧꯔꯦ
ꯅꯥꯗꯣꯔꯦ
ꯌꯦꯁ
ꯀꯩꯅ ꯂꯄꯣꯏ ꯃꯀꯨ ꯆꯁꯦ ꯂꯨꯕꯔꯣ
ꯑꯁ ꯌꯥꯗꯔꯦ
ꯀꯩꯏꯟꯖꯥꯡ ꯏꯔꯣꯜꯂꯝꯃꯤꯅꯁꯦꯅ
ꯑ‌ꯦꯛꯖꯥꯝꯒꯤ ꯑꯍꯥꯑꯣꯕꯥ ꯑꯃꯥ ꯊ‌ꯣꯡꯉꯥꯕ‌ꯣ
ꯎꯝ ꯎꯝ ꯍꯥꯎꯎꯔꯝꯅꯤ ꯆꯥꯛ ꯕꯤ ꯑꯦ ꯄꯥꯁ ꯇꯧꯗꯕꯣ ꯃꯤꯗꯕꯨꯣ ꯀꯌꯥꯝ ꯃꯍ ꯍꯥꯎꯈꯤꯖꯥꯡꯒꯤꯖꯅꯤꯅ
ꯐꯣꯟ ꯇꯧꯔꯛꯏꯁꯤꯕꯨ ꯀꯔꯤ ꯂꯩꯕꯒꯤ
ꯋꯥꯔꯤ ꯁꯨꯝ ꯉꯥꯏꯍꯥꯛ ꯍꯥꯟꯅꯗꯤ ꯇꯧꯔꯛꯄꯅꯤ ꯌꯥꯗ꯭ꯔꯣ
ꯌꯥꯗꯦ ꯊꯕꯛ ꯌꯥꯝ ꯆꯤꯂꯦ
ꯀꯩ ꯊꯕꯦ ꯌꯥꯥꯟꯁꯤꯂꯦ
ꯑꯥ
ꯀꯩ ꯊꯕꯛ ꯆꯤꯜꯂꯤꯕ ꯂꯐꯣꯏ ꯂꯐꯣꯏ ꯍꯦꯛ ꯄꯨ ꯆꯠꯊꯣꯛ ꯂꯩꯕ꯭ꯔꯣ
ꯂꯥꯏꯔꯦꯀꯤ ꯂꯥꯔꯤ ꯉꯥꯛꯇꯅꯥ
ꯂꯥꯏꯔꯤꯛ ꯂꯥꯏꯔꯤꯛꯀꯤ ꯂꯥꯏꯔꯤꯛ ꯉꯥꯛꯇꯅꯦ ꯑꯗꯨꯒ ꯕꯤ ꯑꯦꯅ ꯐꯦꯜ ꯑꯣꯏꯕ ꯕꯤ ꯑꯦ ꯄꯥꯁ ꯇꯧꯕꯅ ꯉꯝ ꯗꯕꯥ
ꯎꯝ
ꯅꯪ ꯍꯥꯏꯁꯤꯗꯤ
ꯎꯝ
ꯅꯪ ꯅꯪꯒꯤ ꯇꯔꯕꯨꯊꯁ ꯃ ꯃꯤꯅꯤ ꯀꯦ ꯌꯥꯕ꯭ꯔꯣ
ꯆ ꯌꯥꯗ꯭ꯔꯅꯦ ꯎꯅꯤ ꯏꯅ ꯃꯥꯥꯏ ꯇꯗꯤ ꯌꯥꯔ ꯁꯤꯗꯧꯔꯦ
ꯃ
ꯂꯩꯗ ꯀꯣꯏꯗ꯭ꯔꯣꯔꯦ
ꯊꯦꯅꯁꯨ ꯐꯔꯦꯗ ꯀꯩꯗꯎꯗꯅꯅ ꯀ
ꯑꯗꯨ ꯍꯧꯗꯤ ꯑꯣ ꯇꯔꯁꯤꯗ ꯁ ꯀꯗꯤ
ꯀꯩꯗꯧꯕ ꯌꯣꯡꯉꯅ ꯁꯤꯌꯅ ꯐꯕ
ꯑꯦ ꯑꯣꯛ ꯇꯔꯥꯁꯤꯒꯤ ꯑꯣꯏꯅ ꯐꯩꯕ
ꯌꯣꯒꯥ ꯍꯕꯅꯦꯅ ꯄꯥꯏꯦ
ꯑ ꯐꯣꯔꯤꯔ ꯔꯣꯖ ꯀꯪ ꯀꯥꯔ ꯂꯩꯒ
ꯀꯔꯤ ꯇꯧ ꯂꯩꯏ
ꯑ ꯇꯥꯔꯥꯒ ꯂꯩꯒꯦ
ꯉꯪ ꯀꯩꯗꯕꯂ ꯂꯩꯗ
ꯐ ꯂꯩ ꯔꯣ ꯋꯥꯔꯤꯗꯤ
ꯨ ꯀꯩ ꯋꯥꯏꯗ
ꯈꯪꯗꯗꯤꯅꯤ ꯉꯝꯖ
ꯎꯝ ꯎꯝ ꯑꯄꯪꯕ ꯌꯣꯡꯉ ꯑꯃꯒꯤ ꯋꯥꯔꯤ ꯔꯥꯎꯅ
ꯍꯣꯏ
ꯧ ꯄꯥꯡꯕꯤ
ꯀꯣꯏ ꯂꯣ
ꯑ ꯈꯪꯗꯦꯍꯦ ꯋꯥꯔꯤ ꯉꯁꯥꯏꯅ ꯃꯔꯨꯞ ꯅꯥꯆꯤꯟ ꯀꯜꯂꯤꯕ ꯍꯧꯖꯤꯛꯅ ꯀꯔꯤ ꯅꯥꯊꯤꯕꯣꯡꯗꯣ ꯇꯞꯇꯥꯏ ꯆꯥꯁꯤꯜꯂꯨꯗꯩꯗꯤ ꯋꯥꯒ ꯉꯥꯡꯅꯤꯉꯛꯇ꯭ꯔꯕ ꯅꯁꯤ ꯅ ꯆꯥꯎ ꯑꯗꯨ ꯄꯨꯟꯒꯦ ꯆꯔꯅꯤꯅ
ꯁꯥꯔ ꯁꯥ ꯋꯥ ꯆꯅꯨꯡ ꯋꯥ ꯆ ꯃꯅꯦ ꯁꯥ ꯆ ꯆ ꯂꯩꯔ
ꯎꯝ ꯎꯝ ꯎꯝ ꯀ ꯆ ꯁꯔꯅꯦ ꯃꯀ ꯀꯩ ꯀꯐ ꯃ ꯀꯩ ꯆ ꯆꯂ ꯄꯨ ꯃꯁꯥ ꯅꯨꯡꯉꯥꯏ
ꯀ ꯅꯣꯏꯗꯧꯔꯗꯤ ꯆꯥꯗꯦꯦ
ꯅꯁꯦ ꯀꯣꯐꯤ ꯊꯛꯄ ꯂꯥꯛꯀꯦꯔꯣ ꯀꯣꯐꯤ ꯑꯅꯤ ꯂꯩꯌꯦ
ꯑ ꯀꯣꯏ ꯋꯥ ꯊꯧ ꯂ ꯀꯣꯏ ꯐꯔꯤꯅꯥꯝ ꯂꯩ
ꯀꯣꯄꯤꯌꯥ ꯂꯩ ꯃꯤꯅꯤ ꯍꯥꯏ
ꯑꯈꯣꯏ ꯀꯣꯄꯤꯤ ꯀꯟꯔ ꯖꯔꯃꯅꯤ ꯏꯔꯕ ꯃꯇꯝꯣ ꯀꯣ
ꯎꯝ ꯀꯩꯇꯥꯡ ꯆꯥꯏꯌꯦꯕ
ꯉꯅꯨ
ꯎꯝ ꯆꯔꯝꯅꯤ ꯈꯥꯡ ꯎꯝ ꯎꯝ ꯆ ꯈꯣꯕꯤꯅꯦ
ꯔ ꯆꯔꯦ ꯈ ꯈꯣ ꯃꯅꯦꯦ
ꯎ ꯀꯩ ꯈꯣꯡꯉꯕꯅꯦ ꯀꯔꯝꯕ ꯀꯥꯟꯅ ꯉꯅꯨꯅ ꯈꯪꯍꯧꯗ꯭ꯔꯦ ꯉꯥꯅꯨꯗꯨꯣ ꯀꯔꯝꯕꯅ ꯈꯪꯍꯧꯗ꯭ꯔꯦꯕ ꯏꯁꯤꯡ ꯉꯥꯅꯨꯔ
ꯑ ꯑꯈꯣꯕꯗꯤ ꯀꯪꯂꯥ ꯑꯣꯜꯂꯦ
ꯑꯁꯕꯤꯗ
ꯑ
ꯀꯪꯂꯥꯗꯣ ꯀꯌꯥꯝ ꯆꯥꯎꯕꯅꯣ ꯃꯆꯥꯔꯆꯧꯕ ꯑꯣꯟꯗꯣꯏꯁꯦ
ꯍꯣꯏ ꯃ ꯑꯅ ꯆꯥ ꯑꯃꯨꯀꯗ ꯀꯣꯋꯦ
ꯑꯃꯨꯛ ꯀꯩ ꯈꯣꯡꯉꯧ ꯀꯩꯅꯣ ꯀꯅꯥ ꯑꯆꯧꯕ ꯃꯇꯧꯁꯦ
ꯀꯪꯂꯥ ꯆꯥꯗꯕꯅꯤꯅ ꯑꯩꯈꯣꯏ ꯈꯣꯡꯕꯣꯏ ꯑꯣꯏꯅ ꯑꯁ ꯃꯅꯨꯡꯗ ꯈꯣꯡꯗꯅ ꯑꯩꯈꯣꯏꯁꯨ
ꯀꯗꯣ ꯀꯔꯣꯅꯨꯡꯉꯥꯏ ꯅꯅꯨꯡꯒꯤꯗ
ꯌꯥꯗꯦ ꯀ ꯅ ꯇ ꯏ ꯑꯣꯣꯀꯣ ꯈꯣ ꯀ ꯊ ꯈꯣ ꯃ ꯑꯣ
ꯀꯣꯡꯅꯒꯨꯟ꯭ꯔꯥ ꯀꯣ
ꯑ ꯂꯣꯅꯤ ꯆꯥꯗ ꯑꯩꯣꯏ ꯆꯥꯗꯔꯅꯤꯅ ꯐꯪꯗ
ꯌꯣꯡꯉꯤꯅꯦ ꯀꯩꯅꯣ ꯅꯤꯐꯨꯔꯨꯔ ꯈꯣꯡꯕꯁ
ꯁꯥ ꯎꯁꯥ ꯂꯒ ꯂꯒꯣ
ꯆꯔ ꯀ
ꯍꯧꯖꯤꯛ ꯀꯥꯦ ꯃꯛ ꯆꯥꯕꯗꯨ ꯈꯣꯛꯑꯒ ꯂꯩꯔꯦ ꯀꯣꯆꯤꯟ ꯃ ꯈꯣꯡꯩ ꯄꯖꯥ ꯂꯩꯔꯦꯅ
ꯐꯔ ꯀꯥꯏ ꯌ ꯆꯥ ꯃꯟꯗꯅꯦ ꯌꯥꯖꯦ ꯊ ꯆ
ꯁ ꯈꯦ ꯀꯥꯏ
ꯈꯪꯦ ꯑꯩ ꯃꯤꯦ ꯈꯟꯄ ꯆꯣꯡꯀꯂ ꯃꯃꯥꯏ
ꯎꯝ ꯁꯄꯣꯏꯒꯔ ꯑꯣꯕꯂ ꯍꯥꯏꯗꯤ ꯐꯖꯦ
ꯎꯝ ꯃꯤꯗ ꯌꯕꯦ ꯆꯆꯤꯟꯗꯕꯅ ꯄꯣꯝꯈꯠꯂꯛꯑꯗꯤ ꯀꯃꯥꯏꯅ ꯇꯧꯕ ꯑꯗꯨꯗꯤ
ꯃꯤꯔ ꯑꯣꯔꯇꯣ ꯄꯔ ꯖꯤꯦ ꯌꯥ ꯑꯣ ꯃꯔꯤ
ꯍꯂꯛꯇ ꯄꯁꯦ ꯑ ꯐꯟ ꯐ ꯂꯥꯛꯀꯦ ꯍꯥꯏꯗꯨꯗꯤ ꯃꯃꯥꯟꯅ ꯐ ꯑꯃꯒ ꯂꯥꯛꯈꯤꯕꯅꯦꯕ ꯑꯩꯁꯨ ꯉꯁꯥꯏ ꯕꯥꯛꯑꯣ ꯀꯩ ꯑꯣꯏ ꯍꯥꯏꯐꯦꯠꯇ ꯑꯩꯅ ꯍꯧꯔꯤ
ꯆꯦꯟꯒ꯭ꯔꯕꫭ ꯊꯥ ꯌꯦꯡꯕꯗꯉꫭ ꯊꯥ ꯌꯦꯡꯕ ꯆꯠꯈ꯭ꯔꯕꫭ
ꯀꯅꯥ ꯍꯥꯏꯅꯣ
ꯊꯥ ꯌꯦꯡꯕꯗꫭ ꯊꯥ ꯌꯦꯡꯕ ꯆꯠꯈ꯭ꯔꯕꯔ ꯍꯥꯏꯕ
ꯆꯇ꯭ꯔꯤ ꯋꯥꯠꯂꯤꯗ ꯃꯥꯗꯤ ꯀꯩꯅꯣꯅ ꯍꯥꯟꯅ ꯆꯠꯂꯤ ꯑꯃ ꯑꯃꯨꯕꯗꯨꯅ ꯍꯥꯟꯅ ꯆꯠꯂꯤ ꯑꯝ ꯑꯃꯨꯕꯧ ꯆꯠꯇ꯭ꯔꯤꯍꯦ ꯄꯨꯡ ꯃꯔꯤ ꯃꯈꯥꯏ ꯁ꯭ꯋꯥꯏ ꯆꯠꯄꯟ
ꯑꯃꯨꯛꯕꯨꯗꯨꯁꯨ ꯐꯖꯅꯗꯤ ꯎꯅ ꯆꯠꯄ ꯃꯥꯜ
ꯏꯁ ꯈꯜꯂꯣꯅ ꯅꯨꯄꯤꯅ ꯉꯝꯕꯅꯦ ꯃꯥꯁꯨ ꯅꯨꯄꯤꯅ ꯋꯥ ꯑꯃ ꯍꯥꯏꯒꯤꯕꯗ ꯂꯣꯏꯔꯦ ꯃꯥ ꯃꯥ ꯑꯣꯟꯈꯠꯂꯒ ꯋꯥ ꯑꯃꯇ ꯉꯥꯡ ꯉꯝꯖꯗꯦ ꯅꯨꯄꯤꯗ
ꯑꯦ ꯑꯗꯨ ꯃꯥꯏꯗꯨ ꯑꯗꯨꯗ ꯅꯠꯇꯦ ꯃꯥ ꯅꯪꯒꯤꯗꯣ ꯈꯤꯇꯪ ꯋꯥꯠꯂꯤ ꯄꯣꯏꯟ ꯃꯥ ꯅꯨꯄꯤ ꯁꯨꯃꯥꯏ ꯈꯣꯝꯕꯤꯅ ꯀꯤꯗꯤ ꯀꯗꯥꯅ ꯅꯣꯈꯥꯏꯔꯤꯁꯤ ꯃꯥꯗꯤ ꯗꯥꯏꯔꯦꯛ ꯃꯣꯔꫭꯛ ꯃꯦꯠꯄꯗꯧꯅ ꯃꯦꯠꯂꯕꯗꯨ
ꯏꯁ ꯃꫭꯔꫭꯛ ꯃꯦꯠꯄ ꯗꯩꯕꯨ ꯍꯦꯂꯦꯗ ꯃꯥꯗꯤ ꯉꯥꯃꯨ ꯊꯥꯛꯑ ꯃꯦꯠꯄꯩ ꯈꯨꯃꯦꯠ ꯇꯨꯅꯤꯍꯦ
ꯁꯨꯅꯕꯅ ꯁꯨ ꯍꯧꯔꯛꯑꯕ꯭ꯔꯥ ꯍꯧꯖꯤꯛꯀꯥꯟꯁꯦ
ꯎꯝ ꯈꫭꯟ ꯈꯣꯟ ꯃꯆꯩꯩꯅ ꯑꯣꯏꯅ
ꯌꯥꯗꯦꯕ ꯃꯨꯗꯥꯎ ꯌꯥꯗ꯭ꯔꯦꯕ
ꯌꯥꯗ꯭ꯔꯦ ꯌꯥꯗ꯭ꯔꯦ
ꯍꯌꯦꯡ ꯈꯔ ꯂꯩꯔꯒ ꯊꯥ ꯌꯦꯡꯕꯗꯨꯁꯨ ꯑꯗꯨꯃꯥꯏꯅ ꯑꯣꯜꯂꯛꯀꯗꯣꯏꯔꯥ ꯑꯃꯨꯛ
ꯈꯪꯗꯦ ꯂꯩꯒ ꯂꯩꯃꯤꯟꯅꯔꯦ
ꯂꯩꯒ ꯂꯩꯃꯤꯟꯔꯦ ꯍꯧꯖꯤꯛꯇꯩ ꯍꯩꯔ ꯅꯍꯥꯟ ꯃꯥꯅ ꯋꯥꯃꯥꯡ ꯋꯥꯃꯥꯡ ꯑꯣꯏꯅ ꯈꯔꯁꯨ ꯌꯥꯟꯊꯣꯛ ꯑꯝꯃꯦ
ꯎꯝ
ꯑꯈꯣꯏꯗꯤ ꯀꯩꯅꯣ ꯇꯧꯒ꯭ꯔꯗꯤ ꯀꯥꯎꯒꯅꯤ ꯈꯣꯠꯀꯅꯤꯒ ꯃꯁꯥꯅ ꯈꯔꯒ ꯍꯥꯏꯔꯝꯃꯒ
ꯑꯗꯨꯅꯤ ꯄꯨꯡ ꯀꯥꯥꯎ ꯀꯥꯎꯒꯤꯗꯣꯏꯅꯤ
ꯃꯣꯏꯕꯥꯅꯤ ꯃꯥꯟꯅꯗꯅ
ꯄꯔ ꯍꯥꯟꯅ ꯈꯟꯖꯜꯂꯨꯗ꯭ꯔꯒ
ꯆꯥꯟꯅꯔꯛꯑꯦ ꯁꯨꯝ ꯁꯨꯝ ꯌꯥꯔꫭꯏꯗꯧꯔꯤꯁꯤꯗꯤ ꯄꯨꯔꯥ ꯎꯃꯔꯣꯛ ꯃꯦꯠ ꯑ ꯀꯅꫭ
ꯉꯕꯨꯨ ꯊ ꯉꯅꯥꯃꯨ ꯊꯥꯒꯂꯣꯔꯦ ꯍꯧꯖꯤ ꯌꯦꯟ ꯃꯇꯨꯡꯃꯨꯛ ꯊꯥꯕ ꯀꯩꯅꯣꯝ ꯇꯧ
ꯃꯄꯣꯟ ꯇꯥꯔꯒ ꯃꯠ ꯂꯧꯧꯔꯥ ꯈꯪꯗꯦ ꯎ ꯃꯣꯔꯣꯛꯀꯦ
ꯄꯁꯦ ꯃꯒꯗꯤ ꯃꯤ ꯐꯒ
ꯍꯣꯏꯃ
ꯍꯥꯏ ꯂꯂꯒ ꯎ ꯆꯥꯏ ꯂꯣꯏꯁꯤꯟꯗꯣꯏꯅꯦ ꯁ
ꯅꯪ ꯔꯤꯁꯤꯞ ꯑꯅꯤ ꯀꯛꯄꯩ ꯂꯨꯄꯥ ꯀꯥꯌꯥꯅꯣ
ꯀꯃꯤ ꯀꯄꯒꯤ ꯁꯤꯡꯄꯥꯥꯂꯒ ꯆꯇ꯭ꯔꯦ
ꯍꯒꯗꯦ ꯑꯣ ꯀ ꯀꯩꯅꯣ ꯇꯧꯕ ꯁꯤ ꯀ ꯋꯥ
ꯎꯝꯁꯤ ꯀ ꯑꯗꯨ ꯊꯥ ꯌꯣꯡꯒꯤꯗ ꯑꯃꯨꯛ ꯍꯦꯟꯅ ꯍꯣꯡꯉꯦ ꯍꯥꯏꯌꯦꯦ
ꯐꯥꯏꯇꯔꯤ
ꯑ ꯇꯥꯎꯕꯗ ꯌꯗꯣ ꯌꯦꯣꯡꯗꯣ ꯄꯨꯜꯂ ꯄꯨꯗꯧꯕ ꯅꯠꯇꯦ ꯐꯟ ꯐꯟ ꯆꯣꯡꯉꯛꯑꯗꯤ ꯄ꯭ꯔꯦꯟ ꯌꯥꯔꯣꯏꯗꯣꯏꯕ
ꯑꯁ ꯂꯥꯛ ꯐꯠꯃꯤꯟꯅ ꯌꯥꯗ꯭ꯔꯦ ꯑꯣꯏꯣꯏꯒꯗꯦ ꯦꯇ ꯆꯄꯅꯤ ꯅ ꯈꯥꯗꯦ
ꯐ ꯍꯦ ꯀꯥꯏ ꯆꯠꯇꯣꯏꯕ ꯎ ꯍꯥ ꯀꯩꯗꯕ ꯑꯩ ꯀꯟꯊꯔꯤꯒꯦ
ꯎꯝ
ꯑ ꯆꯥꯆꯥꯥ ꯆꯂꯣ ꯑꯩ ꯉꯁꯥꯏ ꯅꯪꯕꯨꯗꯤ ꯃꯥꯟꯕ ꯆꯪꯉꯛꯄꯗ ꯍꯥꯏꯐꯦꯠ ꯋꯥꯎꯔꯤ ꯋꯥꯎꯔꯤ ꯎꯍꯧ ꯇꯨꯝꯅꯤꯡꯉꯤꯅꯦ
ꯄꯥꯨꯔꯥ
ꯄꯪꯔꯣ ꯑꯥ
ꯐꯥꯏꯂ ꯊꯥꯏꯗꯕꯔ ꯀꯩ ꯀꯩ ꯇꯧꯕꯦꯕ ꯅꯅꯥꯇꯣꯟ ꯐꯣꯏꯕꯦ ꯍꯥꯏꯕ
ꯃꯤꯒꯤ ꯑꯔꯩꯕ ꯍꯩ ꯃꯍꯩ ꯀꯩꯀꯥꯇꯪ ꯊꯛꯄꯗ ꯂꯣꯏꯔꯕ꯭ꯔꯥ
ꯆꯥꯖ ꯆꯥꯛꯀꯣꯗꯅꯦ
ꯆ ꯊꯣꯡ ꯃꯨ ꯁꯥꯥ ꯊꯣꯡꯨ ꯑꯔꯩ ꯑꯔꯩꯕ ꯊꯤꯔꯒ
ꯇꯗꯦ ꯃꯣꯏꯒꯦꯟꯟ ꯍꯥꯏꯔ ꯃꯥꯦ ꯃ ꯇꯣꯂꯣ ꯆꯥꯡꯂ ꯑꯃ ꯂꯥꯏꯔ ꯁꯥꯖꯦꯅꯦ ꯌꯥ ꯀ ꯆꯥꯀ ꯊꯀ ꯆꯗ
ꯆꯃꯦ ꯀꯝ ꯆꯣ ꯃꯃꯥ ꯐꯥꯎꯅꯦ
ꯦ ꯌꯦ ꯑ
ꯅ ꯊꯒꯗꯔꯦ ꯁꯥꯊꯣꯛꯀꯔꯣꯦ
ꯐ ꯇ
ꯌꯥꯕ ꯍꯥꯏꯕꯁꯤ ꯅꯪꯒꯤ ꯄꯣꯛꯄꯗꯒꯤ ꯌꯥꯎꯔꯛꯑꯕ ꯄꯣꯠꯅꯤ
ꯃꯥꯅꯦ ꯆꯥꯗꯗꯤꯌꯦ ꯁꯤꯔꯣꯏꯗ꯭ꯔꯣ
ꯏꯗꯗꯤ ꯑ ꯌꯥꯔꯦ
ꯑꯗꯨꯗꯤ ꯊꯝꯃꯒꯦ ꯑꯃꯨꯛ ꯅ ꯀꯣꯜ ꯑꯃꯨꯛ ꯇꯧꯔꯛꯑꯒꯦꯅꯦꯀꯣ
ꯇꯧꯔꯣ ꯀꯗ